ꯇꯥꯕ꯭ꯔꯥ ꯍꯜꯂꯣ ꯇꯥꯕ꯭ꯔꯣ ꯍꯣꯏ ꯇꯥꯏꯦ ꯇꯥꯏ
ꯀꯩꯅꯣ ꯇꯥꯗ꯭ꯔꯣ
ꯇꯥꯔꯦ ꯍꯧꯖꯤꯛꯇꯤ ꯉꯁꯥꯏꯗꯤ ꯇꯥꯗꯕꯒꯤꯅꯦ꯫
ꯑꯣ
ꯑꯗꯨꯒꯤꯅꯦꯕ ꯑꯩꯈꯣꯏ ꯈꯨꯟꯗꯁꯨ ꯑꯩꯗꯤ ꯑꯗꯨꯃꯥꯏꯅ ꯇꯧꯕꯒꯤ ꯑꯩꯈꯣꯏꯒ ꯇꯤꯟꯅꯕ ꯈꯔ ꯅꯨꯄꯥꯁꯤꯡ ꯑꯩꯈꯣꯏꯗꯒꯤ ꯀꯩꯅꯣ ꯌꯥꯝ ꯑꯍꯥꯟꯕ ꯑꯣꯏꯕꯗꯤ ꯅꯠꯇꯦ ꯑꯗꯨ ꯑꯣꯏꯔꯁꯨ ꯑꯩꯅ ꯑꯗꯨꯃꯥꯏꯅ ꯍꯥꯏꯕꯒꯤ ꯑꯩꯗꯤ ꯑꯍꯟꯒ ꯑꯗꯨꯝ ꯇꯤꯟꯅꯩꯌꯦꯕ
ꯎꯝ꯫
ꯑꯩꯅ ꯍꯥꯏꯔꯤꯕ ꯃꯣꯏꯁꯦ ꯑꯁ ꯅꯪꯁꯨ ꯀꯩꯅꯣ ꯇꯧꯋꯦ ꯎꯝ ꯂꯝ ꯍꯦꯜꯂꯦ ꯁꯤꯕꯗꯨ ꯂꯝꯍꯦꯟꯕ ꯅꯠꯇꯦ ꯁꯤꯒꯨꯝꯕꯗ ꯐꯠꯇꯦ ꯍꯥꯏꯕꯗꯤ ꯐꯠꯇꯦ ꯍꯥꯏꯕꯅꯤ ꯍꯥꯏꯈ꯭ꯔꯕꯅꯦ ꯑꯩ
ꯎꯝ
ꯑꯍꯥꯟ ꯑꯣꯏꯒꯦꯔꯥ ꯑꯉꯥꯡ ꯑꯣꯏꯒꯦꯔꯥ ꯑꯩ ꯀꯩꯝ ꯈꯥꯏꯅꯕ ꯂꯩꯇꯦ ꯁꯤꯒꯨꯝꯕꯗꯗꯤ
ꯎꯝ ꯑꯩꯗꯤ ꯄ꯭ꯂꯥꯁꯇꯤꯛꯀꯨꯝꯕꯁꯦ ꯒꯥꯔꯤꯗ ꯨꯒꯨꯝꯕ ꯇꯣꯡꯉꯁꯨ ꯃꯄꯥꯟꯗ ꯂꯪꯊꯣꯛꯇꯦ ꯑꯩꯒꯤ ꯄꯣꯀꯦꯠꯇ ꯑꯗꯨꯝ ꯍꯥꯞꯄꯦ
ꯍꯣꯏ
ꯑꯗꯨ ꯑꯗꯨ ꯍꯥꯏꯔꯗꯤ ꯑꯩꯈꯣꯏ ꯅꯤꯅꯦꯁꯗꯣ ꯏꯊꯥꯟ ꯃꯃꯥꯗꯣ
ꯍꯣꯏ
ꯑꯗꯨꯒꯨꯝꯕꯗꯨꯁꯨ ꯃꯥꯁꯨ ꯐꯖꯅ ꯀꯩꯅꯣ ꯇꯧꯄꯅꯦ ꯑꯉꯥꯡꯁꯤꯡꯗꯁꯨ ꯐꯖꯅ ꯇꯥꯛꯄꯤꯌꯦ ꯑꯗꯨ ꯑꯗꯨꯕꯨ ꯋꯥ ꯋꯥꯗꯨ ꯍꯥꯏꯔꯗꯤ
ꯑꯩꯈꯣꯏꯁꯦ ꯌꯥꯝ ꯐꯥꯏ
ꯃꯥꯁꯦꯇ ꯀꯨꯝꯕ ꯎꯝ ꯑꯗꯨꯒ ꯃꯥꯁꯦ ꯌꯥꯝ ꯗꯤꯁꯤꯄ꯭ꯂꯤꯟ ꯂꯩꯕꯅꯦꯀꯣ ꯑꯗꯨꯒ ꯃꯥꯁꯦ꯫ ꯃꯤ ꯋꯥꯔꯤ ꯁꯥꯕꯒꯨꯝꯕ ꯑꯗꯨꯃꯥꯏꯅ ꯇꯧꯒꯗꯧꯕꯅꯦ ꯃꯤꯅ ꯅꯨꯡꯁꯤꯕꯅꯦ ꯑꯗꯨꯒꯨꯝꯕꯁꯦ
ꯃꯥ ꯑꯦꯇꯤꯀꯦꯠꯁ ꯌꯥꯝ ꯂꯩꯌꯦ ꯍꯣꯏ ꯑꯁꯦꯡꯕ
ꯂꯩꯕꯅꯦ ꯂꯩꯕꯅꯦ ꯌꯥꯝ ꯂꯩꯕꯅꯦ ꯑꯩꯗꯤ ꯃꯉꯣꯟ
ꯃꯈꯣꯏ ꯂꯣꯏꯅꯃꯛ ꯑꯗꯨꯃꯥꯏꯅ ꯇꯧꯋꯦ ꯃꯈꯣꯏꯒꯤ ꯌꯨꯝ ꯐꯦꯝꯂꯤꯁꯤꯡꯗꯣ
ꯑꯗꯨꯃꯥꯏꯅ ꯇꯧꯕꯅꯦ ꯑꯗꯨꯒ ꯑꯩ ꯑꯩ
ꯑꯗꯨꯃꯥꯏꯅ ꯁꯤꯒꯨꯝꯕꯗ ꯈꯪꯉꯦꯕ
ꯑ ꯑꯩꯅ ꯃꯉꯣꯟꯗ ꯉꯥꯎꯖꯕꯗꯣ ꯃꯥꯒꯤ ꯗꯤꯁꯤꯄ꯭ꯂꯤꯟ ꯂꯩꯕꯗꯨꯅꯦ
ꯍꯣꯏ
ꯑꯗꯨꯒ ꯃꯥꯅꯁꯨ ꯑꯩꯉꯣꯟꯗ ꯑꯗꯨ ꯑꯗꯨꯃꯥꯏꯅ ꯍꯥꯏꯌꯦ ꯑꯩꯁꯦ ꯗꯤꯁꯤꯄ꯭ꯂꯤꯟ ꯂꯩꯌꯦꯅ
ꯍꯣꯏ
ꯑꯗꯨꯒ ꯏꯅꯥꯎꯅꯨꯄꯤꯉꯣꯟꯗ ꯑꯗꯨꯃꯥꯏꯅ ꯍꯥꯏꯌꯦꯌꯦ ꯑ ꯅꯁꯦ ꯗꯧ ꯅꯆꯦ ꯍꯣꯏꯗꯧꯅ ꯑꯗꯨꯃꯥꯏꯅ ꯇꯧꯒꯗꯕꯅꯦꯅ ꯌꯥꯝ ꯅꯣꯛꯅꯤꯡꯉꯦ꯫
ꯃꯥꯗꯤ ꯅꯪꯕꯨ ꯑꯗꯨꯝ ꯀꯩꯅꯣ ꯇꯧꯋꯦ ꯌꯥꯝ ꯂꯨꯅ ꯇꯧꯋꯤ꯫ ꯗꯣꯏ ꯌꯥꯝ ꯅꯨꯡꯁꯨ ꯅꯨꯡꯁꯤꯌꯦ ꯍꯥꯏꯌꯦ ꯃꯥꯅ꯫
ꯑꯗꯨꯝ ꯌꯅꯨꯡꯁꯤ ꯌꯥ ꯍꯣꯏ꯫
ꯑꯩꯅꯗꯤ ꯔꯞ ꯑꯦꯟ ꯇꯞꯇ
ꯍꯥꯏꯗꯤ ꯃꯤꯒ ꯋꯥꯔꯤ ꯁꯥꯟꯅꯕꯁꯦ꯫ ꯑꯗꯨꯒ ꯑꯗꯨꯗꯒꯤ ꯑꯩꯈꯣꯏꯅ ꯃꯣꯏ ꯃꯣꯏꯕꯨ ꯔꯦꯁꯄꯦꯛ ꯁꯣ ꯇꯧꯕꯗꯒꯤ ꯃꯣꯏꯅ ꯍꯦꯟꯖ ꯂꯗꯤ ꯑꯩꯈꯣꯏꯁꯨ ꯑꯩꯈꯣꯏꯒꯤ ꯚꯣꯏꯁꯁꯦ ꯔꯦꯁ ꯇꯧꯕ ꯌꯥꯏꯕꯀꯣ꯫
ꯎꯝ
ꯑꯩꯗꯤ ꯑꯗꯨꯃꯥꯏꯅ ꯇꯧꯋꯦ ꯍꯥꯏꯗꯤ ꯃꯣꯏꯅ ꯎꯁꯤꯠꯇ꯭ꯔꯗꯤ ꯌꯥꯗꯦꯕ ꯑꯩꯁꯨ ꯑꯗꯨꯕꯨ ꯂꯩꯌꯦꯗꯅ
ꯑꯩꯗꯤ ꯎꯁꯤꯠꯄ꯭ꯔꯥ ꯎꯁꯤꯠꯇꯕ꯭ꯔꯥ ꯈꯪꯗꯦ ꯃꯤꯅ ꯋꯥ ꯉꯥꯡꯅꯝ ꯉꯥꯡꯊꯣꯛꯄꯗ ꯑꯩꯅ ꯇꯧꯗꯕꯤꯗ ꯑꯗꯨꯃꯥꯏꯅ ꯇꯧꯋꯦ ꯍꯥꯏꯔꯗꯤ ꯗꯥꯏꯔꯦꯛꯅꯦ ꯑꯩꯗꯤ
ꯎꯝ ꯈꯔꯗꯤ ꯈꯔꯗꯤ ꯑꯍꯥꯟ ꯑꯍꯥꯟ ꯑꯣꯏꯔꯗꯤꯀꯣ ꯑꯍꯥꯟ ꯑꯣꯏꯔꯗꯤ ꯀꯩ ꯀꯩꯅꯣ ꯇꯧꯔꯗꯤ ꯈꯔꯗꯤ ꯗꯤꯁꯤꯄ꯭ꯂꯤꯟ ꯂꯩꯕꯗꯨ ꯌꯥꯝ ꯐꯕꯅꯦ ꯑꯗꯨꯒ꯫ ꯑ ꯀꯩ ꯍꯥꯏꯗꯣꯏꯅꯣ ꯑꯗꯨꯒꯨꯝꯕꯗꯁꯨ ꯕꯣꯔ ꯂꯩ꯫ ꯅ ꯑꯗꯨꯁꯨ ꯈꯟꯖꯩ ꯑꯩꯗꯤ꯫ ꯑꯗꯨꯗꯣ ꯌꯥꯝ ꯐꯩ
ꯑꯩꯕꯨ ꯃꯤ ꯆꯅ ꯑꯩꯒ ꯇꯤꯟꯅꯕ ꯅꯨꯄꯥꯁꯤꯡꯅ ꯑꯗꯨꯝ ꯍꯥꯏ ꯑꯩꯈꯣꯏ ꯀ꯭ꯂꯥꯁꯃꯦꯠꯁꯤꯡ ꯅꯨꯄꯥꯁꯤꯗꯤ ꯃꯈꯣꯏꯗꯤ ꯑꯩꯕꯨꯗꯤ ꯅꯨꯄꯤꯑꯅ ꯈꯟꯗꯦ ꯍꯥꯏ ꯐ
ꯑꯗꯨ ꯀ꯭ꯔꯣꯁ ꯃꯥꯏꯒꯨꯝꯕ ꯒꯨꯝꯕꯕꯨ꯫ ꯍꯥꯏꯗꯤ ꯑꯩ ꯑꯩꯈꯣꯏꯁꯨ ꯔꯦꯁꯄꯦꯛꯇꯤ ꯂꯩꯇꯦꯕꯀꯣ ꯍꯥꯏꯗꯤ ꯂꯩꯔꯤꯗꯅ ꯔꯦꯁꯄꯦꯛ ꯂꯩꯇꯦ ꯍꯥꯏꯗꯤ꯫ ꯋꯥ ꯉꯥꯡꯕ ꯁꯇꯥꯎꯗꯣ꯫
ꯍꯣꯏ꯫
ꯑꯗꯨꯒ ꯑꯗꯨꯒꯅꯦ ꯎꯝ꯫ ꯏꯁꯣꯔꯅ ꯁꯟꯕꯤꯕꯩꯔꯥ ꯈꯪꯗꯦ ꯑꯁꯤꯗꯁꯨ ꯁ꯭ꯋꯤꯞꯄꯔꯒꯨꯝꯕ ꯂꯥꯛꯑꯁꯨ ꯁꯨ ꯑꯩꯗꯤ ꯐꯖꯅ ꯃꯣꯏꯕꯨ ꯉꯥꯡꯅꯕꯤꯌꯦ ꯍꯦꯜꯞꯁꯨ ꯇꯧꯕꯤꯑꯕꯀꯣ ꯑꯗꯨꯗꯒꯤ ꯑꯩꯈꯣꯏꯒꯤ ꯋꯤꯛꯅꯦꯁ ꯁꯣ ꯇꯧꯕ ꯅꯠꯇꯦꯕ ꯃꯥꯟꯅꯩ ꯍꯥꯏꯕꯗꯤ ꯃꯥꯟꯅꯩ ꯍꯥꯏꯕꯗꯨ ꯁꯣ ꯇꯧꯕꯅꯦꯕꯀꯣ ꯑꯗꯨꯒꯤ ꯃꯣꯏꯅꯁꯨ ꯅꯨꯡꯁꯤꯌꯦ ꯑꯩꯕꯨꯗꯤ ꯐꯖꯅ ꯑꯗꯨꯝ ꯂꯨꯅ ꯇꯧꯕꯤ ꯑꯗꯨꯒ ꯌꯥꯝꯅ ꯋꯥꯔꯤꯁꯨ ꯁꯥꯟꯅꯅꯤꯡꯕꯗꯣ ꯑꯗꯨꯃꯥꯏꯅ ꯇꯧꯋꯦꯕ ꯑꯗꯨꯒ ꯍꯧꯖꯤꯛ ꯀꯦꯟꯇꯤꯟꯗ ꯂꯩꯕ ꯃꯤꯁꯤꯡꯁꯨ ꯑꯗꯨꯃꯥꯏꯅ ꯇꯧꯋꯦ ꯍꯥꯏꯗꯤ ꯃꯣꯏꯁꯦ ꯑꯩꯒꯤꯗꯤ ꯗꯤ ꯍꯥꯏꯗꯤ ꯑꯪ ꯀꯩ ꯆꯥꯅꯤꯡꯕꯅꯣ ꯀꯩ ꯇꯧꯕꯅꯣ ꯑꯗꯨꯒ ꯑꯗꯨꯝ ꯍꯥꯏꯕꯤꯕꯗꯣ ꯑꯗꯨꯒ ꯅꯨꯄꯤ ꯑꯃꯗꯣ ꯍꯟꯗꯛ ꯂꯥꯛꯇ꯭ꯔꯦ ꯃꯥꯗꯣ ꯎꯝ ꯃꯥꯅ ꯑꯗꯨꯃꯥꯏꯅ ꯍꯥꯏꯕꯅꯤ ꯅꯍꯥꯟ ꯏꯃꯥꯟꯅꯕꯤ ꯅꯨꯄꯤ ꯑꯃ ꯂꯥꯛꯑꯦꯕꯀꯣ ꯅ ꯑꯗꯨꯝ ꯑꯩ ꯁꯤꯗ ꯑꯗꯨꯝ ꯂꯩꯗꯣꯏꯔꯥ ꯍꯥꯏꯌꯦ ꯃꯥꯅ ꯎꯝ ꯑꯍꯟ ꯑꯩꯗꯤ ꯀꯩꯅꯣ ꯀ꯭ꯂꯥꯁ ꯀ꯭ꯂꯥꯁ ꯂꯩꯕꯒꯤ ꯂꯥꯛꯄꯅꯦ ꯑꯩꯗꯤ ꯑꯃꯨꯛꯀ ꯆꯠꯦ ꯆꯠꯇꯣꯏꯅꯦ ꯍꯥꯏꯔꯒ ꯑꯁꯅ ꯑꯗꯨꯝ ꯂꯩꯕꯤꯗ꯭ꯔꯗꯤ ꯐꯗꯣꯏꯅꯦ ꯃꯥꯁꯦ ꯌꯥꯝ ꯅꯨꯡꯁꯤ ꯑꯃ ꯑꯗꯨꯝ ꯂꯩꯌꯦ ꯍꯥꯏꯔꯒꯀꯣ ꯃꯥꯉꯣꯟꯅ ꯐꯖꯅ ꯑꯗꯨꯃꯥꯏꯅ ꯊꯥꯕꯤꯔꯒ ꯑꯗꯨꯒ ꯂꯨꯅꯁꯨ ꯇꯤꯟ ꯇꯤꯟꯅꯕꯤ ꯄꯤꯌꯣ ꯃꯥ ꯃꯊꯟꯇꯅꯦ ꯑꯗꯨꯒ ꯃꯥ ꯌꯨꯝꯁꯨ ꯃꯤꯛꯁ ꯌꯥꯝ ꯇꯧꯔꯝꯒꯅꯤ ꯀꯥꯏꯅꯀꯣ ꯌꯥꯝ ꯅꯨꯡꯁꯤꯕꯅꯦ ꯍꯥꯏꯕ ꯑꯗꯨꯃꯥꯏꯅ ꯑꯗꯨꯝ ꯍꯥꯕꯤꯌꯦ ꯑꯗꯨꯒ
ꯇꯥꯗꯔꯦ ꯑꯗꯨꯃꯥꯏꯅ ꯇꯧꯋꯦ ꯑꯩꯁꯨ ꯑꯩꯈꯣꯏ ꯑꯁꯤꯒꯨꯝꯕꯁꯦ ꯎꯝ ꯃꯤ ꯀꯩꯅꯣꯅꯦ ꯌꯨꯝꯗꯒꯤ ꯑꯁꯤꯒꯨꯝꯕ ꯇꯧꯔꯛꯄꯅꯦ ꯁꯦꯡꯕ ꯍꯥꯏꯔꯗꯤꯀꯣ
ꯎꯝ
ꯑꯈꯣꯏ ꯍꯧꯖꯤꯛ ꯑꯩ ꯅꯍꯥꯟ ꯍꯣꯁꯄꯤꯇꯥꯜ ꯑꯩ ꯕꯤ ꯑꯦ ꯀ ꯀꯥ ꯀꯥꯟꯗꯗꯤ ꯃꯤꯇꯩꯩꯂꯣꯟꯁꯨ ꯐꯖꯅꯍꯥ ꯍꯩꯇꯦ ꯍꯧꯖꯤꯛꯁꯨ ꯍꯩꯇꯦ ꯑꯗꯨ ꯑꯣꯏꯔꯁꯨ ꯍꯧꯖꯤꯛꯇꯤ ꯀꯥꯏ ꯆꯠꯀꯦꯔꯥ ꯀꯔꯤ ꯏꯟꯁꯥꯡ ꯆꯥꯕ꯭ꯔꯥ ꯑꯁꯤꯁꯨ ꯈꯔꯗꯤ ꯍꯥꯏꯌꯦꯗꯅ ꯅꯍꯥꯟꯗꯤ ꯀꯩꯝ ꯇꯦ ꯑꯗꯨꯝ ꯍꯣꯁꯄꯤꯇꯥꯜ ꯑꯩꯗꯤ ꯏꯝꯐꯥꯜꯗ ꯂꯩ ꯍꯥꯏꯕꯩ ꯃꯈꯣꯏꯅ ꯑꯗꯨꯝ ꯊꯤꯟꯕꯤꯌꯨ ꯃꯈꯣꯏꯅ ꯌꯦꯡꯕꯤꯌꯨ ꯍꯥꯏꯕꯗꯤ ꯑꯩ ꯑꯗꯨꯝ ꯆꯠꯂꯦ ꯑꯩ ꯀꯩꯝ ꯈꯪꯗꯦꯕꯇ ꯑꯗꯨꯣꯏꯅ ꯆꯠꯊꯣꯛꯄ ꯀꯥꯟꯗ ꯍꯣꯁꯄꯤꯇꯥꯜꯒꯤ ꯑꯣꯏꯔꯗꯤ ꯃꯤ ꯋꯥ ꯉꯥꯡꯕꯁꯨ ꯈꯔꯗꯤ ꯐꯣꯔꯃꯦꯜꯁꯨ ꯂꯩꯌꯦꯗꯅ ꯕꯖꯥꯔꯒ ꯃꯥꯟꯅꯗꯦꯗꯨꯅ ꯕꯖꯥꯔꯒꯗꯤ
ꯎꯝ
ꯑꯗꯨ ꯆꯞꯄꯥꯟꯗ ꯑꯩꯈꯣꯏꯁꯨ ꯀꯩꯝ ꯈꯪꯗꯣꯏꯗꯔꯁꯨ ꯁ꯭ꯋꯤꯞꯄꯔ ꯌꯥꯝ ꯐꯥꯎꯋꯦ ꯁꯦꯡꯕ ꯍꯥꯏꯔꯗꯤ ꯃꯈꯣꯏ ꯁꯗ ꯀꯣ
ꯎꯝ
ꯑꯩꯈꯣꯏꯅ ꯃꯇꯦꯡ ꯄꯥꯡꯅꯤꯡꯉꯁꯨ ꯌꯥꯝ ꯐꯥꯎꯅꯗꯤ ꯇꯜꯂꯦꯕ ꯑꯩꯗꯤ
ꯆꯜꯂꯦ ꯑꯗꯨ ꯍꯣꯏ ꯑꯗꯨꯃꯥꯏꯅ ꯇꯧꯔꯗꯕꯅꯦ ꯑꯗꯨꯒꯨꯝꯕꯗꯤ ꯑꯗꯨꯒ ꯀꯩꯅꯣ ꯑꯁꯒꯤ ꯋꯥꯔꯤꯗꯤ ꯂꯤꯅꯤꯡꯗ꯭ꯔꯦꯗ ꯐꯠꯇꯕ ꯋꯥꯔꯤꯗꯤ
ꯑꯗꯨ ꯇꯧꯋꯦ ꯑꯗꯨ ꯔꯦ ꯎꯝ
ꯅꯍꯥꯟ ꯑꯩꯅ ꯋꯥꯔꯤꯗꯤ ꯂꯤꯈ꯭ꯔꯕ ꯃꯥꯜꯂꯦ ꯑꯗꯨ ꯋꯥꯔꯤꯗꯣ ꯑꯩ ꯌꯥꯝ ꯅꯨꯡꯁꯤ ꯍꯥꯏꯕ ꯑꯗꯨ ꯅꯨꯄꯥꯒꯤ ꯃꯃꯤꯡꯁꯨ ꯈꯪꯗꯦ ꯅꯝꯕꯔꯁꯨ ꯈꯪꯗꯦ ꯑꯗꯨꯒ ꯃꯁꯛꯁꯨ ꯀꯥꯎ ꯍꯣꯏ ꯑꯗꯨ ꯅꯨꯄꯥꯗꯣ ꯑꯣꯛꯇꯣ ꯗ꯭ꯔꯥꯏꯚꯔꯅꯦꯕ ꯑꯩꯒ ꯃꯔꯥꯝꯗꯣ ꯇꯝꯅꯤꯡ ꯀꯥꯟꯗꯨꯗꯣ ꯁꯦ ꯑꯩꯒꯤ ꯏꯅꯥꯎꯅꯨꯄꯥꯁꯦ ꯍꯣꯁꯄꯤꯇꯥꯜꯗ ꯂꯩꯌꯦ ꯑꯗꯨꯒꯤ ꯑꯩꯁꯦ ꯂꯥꯛꯅꯤꯡꯉꯥꯏꯗꯣ ꯑꯩ ꯑꯗꯨꯀꯥꯟꯗ ꯑꯩ ꯄꯩꯁꯥ ꯂꯩꯇꯕꯅꯦꯕ ꯑꯗꯨꯒꯤ ꯏꯅꯥꯎꯅꯨꯄꯥ ꯏꯅꯥꯎꯅꯨꯄꯥꯁꯦ ꯈꯨꯗꯛꯇꯒꯤ ꯃꯥꯁꯦ ꯅꯥꯔꯒ ꯄꯨꯔꯛꯄꯅꯤꯅ ꯑꯩꯁꯦ ꯂꯥꯛꯀꯦ ꯍꯥꯏꯔꯒ ꯂꯥꯛꯄꯅꯦꯕꯀꯣ ꯂꯥꯛꯄ ꯀꯥꯟꯗ ꯑꯩꯅ ꯑꯗꯨꯃꯥꯏꯅ ꯑꯩ ꯕꯥꯗ ꯀꯣꯜ ꯇꯧꯔꯒ ꯑꯩꯈꯣꯏꯁꯦ ꯐꯣꯟꯁꯨ ꯄꯥꯏꯍꯟꯗꯦꯕꯀꯣ ꯑꯗꯨꯒꯤ ꯑꯩꯉꯣꯟꯗ ꯕꯦꯂꯦꯟꯁꯁꯨ ꯂꯩꯗꯕꯅꯦ ꯑꯗꯨ ꯅꯨꯃꯤꯠꯁꯦ ꯃꯤꯁꯀꯣꯜꯒꯤ ꯗꯃꯛ ꯈꯛꯇ ꯂꯩꯕꯅꯦꯕ ꯑꯗꯨ ꯑꯗꯨꯃꯥꯏꯅ ꯇꯧꯔꯒ ꯑꯩꯁꯦ ꯂꯥꯛꯀꯅꯤ ꯑꯗꯨꯒ ꯑꯩꯅ ꯕꯁ ꯏꯁꯇꯦꯁꯟꯗ ꯅꯪꯅ ꯑꯩꯕꯨ ꯉꯥꯏꯔꯝꯃꯣ ꯑꯗꯨ ꯅꯠꯇ꯭ꯔꯗꯤ ꯑꯩꯁꯦ ꯑ ꯍꯣꯁꯄꯤꯇꯥꯜ ꯌꯥꯎꯕ ꯐꯥꯎ ꯆꯠꯅꯤꯡꯉꯥꯏ ꯑꯩ ꯄꯩꯁꯥ ꯂꯩꯇꯦ ꯍꯥꯏꯕꯅꯦꯕꯀꯣ
ꯎꯝ
ꯑꯩ ꯗꯨꯃꯥꯏꯅ ꯍꯥꯏꯔꯒ ꯑꯩ ꯍꯥꯏꯈ꯭ꯔꯕ ꯑꯗꯨ ꯋꯥꯔꯤꯗꯣ ꯑꯗꯨꯃꯥꯏꯅ ꯇꯧꯕꯅꯦꯕ ꯑꯗꯨꯀꯥꯟꯗ ꯑꯩꯁꯦ ꯀꯣꯜ ꯇꯧꯋꯦ ꯃꯣꯏ ꯀꯣꯜ ꯇꯧꯔꯁꯨ ꯐꯪꯗ꯭ꯔꯦ ꯑꯗꯨ ꯀꯩꯒꯤꯅꯣ ꯈꯪꯗꯦ ꯑꯗꯨ ꯅꯨꯃꯤꯠꯁꯦ ꯀꯣꯜꯁꯨ ꯇꯩ ꯇꯧꯔꯒ ꯃꯣꯏꯁꯦ ꯉꯥꯏꯔꯒ ꯂꯩꯌꯦ ꯍꯥꯏꯕ ꯑꯗꯨꯒ ꯑꯩꯒꯤ ꯄꯥꯔꯀꯤꯡꯁꯦ ꯃꯊꯛꯇ ꯑꯣꯏꯈ꯭ꯔꯕ ꯑꯗꯨꯗꯒꯤ ꯑꯩꯁꯦ ꯑꯣꯛꯇꯣ ꯗ꯭ꯔꯥꯏꯚꯔ ꯃꯥꯅ ꯂꯥꯛꯑꯣ ꯆꯠꯂꯁꯦ ꯍꯥꯏꯌꯦ ꯑꯗꯨ ꯍꯧꯖꯤꯛꯇꯤ ꯑꯩꯉꯣꯟꯗ ꯄꯩꯁꯥ ꯂꯩꯇꯦ ꯑꯩ ꯑꯗꯨꯗ ꯌꯧꯕ ꯀꯥꯟꯗ ꯑꯣꯏꯅ ꯐꯤꯔꯛꯑꯒꯦ ꯍꯥꯏꯔꯒ ꯍꯣꯏ ꯍꯥꯏꯌꯦ ꯑꯗꯨꯒ ꯃꯥꯅ ꯊꯤꯟꯕꯤꯌꯦ ꯑꯗꯨꯒ ꯑꯩ ꯏꯄꯥ ꯀꯣꯜ ꯇꯧꯔꯒ ꯀꯩꯅꯣ ꯇꯧꯕ ꯀꯥꯟꯗ ꯃꯣꯏꯁꯦ ꯃꯐꯝ ꯈꯪꯗ꯭ꯔꯦꯕ ꯑꯩ ꯑꯩ ꯀꯗꯥꯏ ꯂꯩꯕꯅꯣ ꯍꯥꯏꯕꯗꯣ ꯑꯗꯨꯒ ꯑꯣꯛꯇꯣ ꯗ꯭ꯔꯥꯏꯚꯔꯗꯨꯅ ꯑ ꯃꯥꯅ ꯔꯤꯝꯁ ꯆꯠꯀꯗꯧꯕ ꯂꯝꯕꯤꯅꯦ ꯑꯗꯨꯒ ꯆꯠꯂꯣ ꯍꯥꯏꯔꯒ ꯑꯗꯨ ꯑꯩ ꯏꯄꯥ ꯂꯥꯛꯑꯅꯤ ꯅꯪ ꯅꯪꯒꯤ ꯄꯩꯁꯥꯗꯣ ꯄꯤꯒꯦ ꯑꯗꯨ ꯉꯥꯏꯔꯝꯁꯥ ꯁꯦ ꯎꯝ ꯃꯤꯅꯤꯠ ꯑꯃꯒꯨꯝꯕ ꯉꯥꯏꯔꯝꯃꯣ ꯍꯥꯏꯔꯒ ꯌꯥꯔꯅꯤ ꯍꯥꯏꯌꯦ ꯃꯥꯅꯦ ꯌꯥꯔꯅꯤ ꯎꯝ ꯑꯣ ꯌꯥ ꯌꯥꯔꯦ ꯑꯗꯣ ꯄꯩꯁꯥ ꯄꯤꯗ꯭ꯔꯁꯨ ꯌꯥꯔꯦ ꯑꯗꯨꯒ ꯅꯪꯗꯣ ꯑꯗꯨꯝ ꯆꯈ꯭ꯔꯣ ꯎꯝ ꯔꯤꯝꯁꯇ ꯆꯠꯅꯤꯡꯉꯥꯏꯗꯣ ꯚꯥꯔꯥꯁꯨ ꯄꯤꯕꯤꯌꯦ ꯃꯥꯅ ꯑꯩ ꯂꯧꯔꯣꯏ ꯍꯥꯏꯔꯒ ꯃꯥꯅꯗꯤ ꯌꯥꯗꯕꯤꯗ ꯅꯝꯐꯨꯗ ꯄꯤꯕꯤꯌꯦ ꯈꯪꯕ꯭ꯔꯥ ꯑꯗꯨꯒꯨꯝꯕ ꯃꯤꯁꯨ ꯂꯩꯗꯤ ꯂꯩꯕꯅꯦ
ꯂꯩꯌꯦ
ꯑꯗꯨ ꯌꯥꯝ ꯅꯨꯡꯁꯤ ꯍꯥꯏꯕ ꯑꯗꯨ ꯅꯨꯄꯥꯗꯣ ꯑꯩ ꯑꯗꯨꯝ ꯃꯔꯛ ꯃꯔꯛ ꯑꯗꯨꯏ ꯑꯩꯒꯤ ꯄ꯭ꯔꯦꯌꯔꯗ ꯑꯗꯨꯝ ꯅꯤꯡꯁꯤꯡꯕꯤꯕꯅꯦ ꯑꯩꯁꯦ ꯍꯧꯖꯤꯛꯐꯥꯎ
ꯑꯗꯣ ꯑꯃꯨꯛꯀ ꯊꯝ ꯎꯔꯗꯤ ꯃꯁꯛꯇꯤ ꯑꯗꯨꯝ ꯈꯪꯒꯗ꯭ꯔ ꯅꯪ
ꯎꯝ ꯈꯪꯉꯔꯣꯏ ꯗꯨꯀꯥꯟꯗꯨꯗ ꯈꯔ ꯈꯔ ꯑꯉꯥꯡ ꯑꯣꯏꯕꯒꯤ ꯒꯦꯟꯃꯦꯟ ꯇꯥꯗꯦ
ꯑꯩꯁꯨ ꯑꯗꯨꯝ ꯃꯥꯏꯊꯦꯡꯅꯕ ꯃꯤ ꯂꯩꯌꯦ ꯈꯒ
ꯑꯗꯨ ꯅꯨꯃꯤꯠꯇꯗꯤ ꯏꯁꯣꯔꯅꯁꯨ ꯆꯥꯟꯕꯤꯕꯅꯦꯗ ꯑꯩꯁꯦ ꯑꯉꯛꯄꯅꯦ ꯑꯗꯨ ꯅꯨꯃꯤꯠꯁꯦ ꯀꯛꯁꯨ ꯀꯝꯅꯤꯡꯉꯕꯅꯦ
ꯑꯦ ꯑꯩꯁꯨ ꯀꯩꯅꯣ ꯇꯧꯋꯦꯗꯅ ꯌꯥꯝ ꯆꯦꯟ ꯊꯤꯕ ꯌꯥꯝ ꯍꯥꯏꯕꯗꯤ ꯅꯠꯇꯦ ꯑꯩꯁꯨ ꯆꯨꯝꯗ꯭ꯔꯤ ꯆꯨꯝꯗ꯭ꯔꯤ ꯑꯗꯨꯃꯥꯏꯅ ꯇꯧꯋꯦꯗꯅ ꯁꯦꯠ ꯑꯗꯨ ꯅ ꯑꯩ ꯔꯤꯝꯁ ꯂꯩꯕ ꯀꯥꯟꯗꯗꯤ ꯑꯩ ꯌꯥꯝ ꯋꯥꯏꯕ ꯑꯩꯖꯦ ꯊꯦꯡꯅ ꯇꯨꯝꯃꯦ ꯑꯗꯨ ꯑꯣꯏꯔꯁꯨ ꯅꯨꯡꯗꯥꯡ ꯇ꯭ꯋꯦꯟꯇꯤ ꯐꯣꯔ ꯑꯥꯋꯔꯁꯀꯨꯝꯕ ꯇꯨꯝꯗꯕꯤꯗꯤ ꯑꯩꯁꯨ ꯁꯨꯡ ꯉꯝꯗꯦꯕ ꯑꯩꯒꯤ ꯏꯆꯥꯅꯁꯨ ꯑꯗꯨꯒꯤ ꯇꯨꯝꯅꯤꯡ ꯃꯟ ꯑꯗꯨꯝ ꯋꯥꯔꯛꯄꯁꯨ ꯂꯩꯑꯦ ꯑꯩꯈꯣꯏ ꯅꯥ ꯅꯥꯕ ꯄꯨꯔꯛꯄ ꯈꯨꯟꯗ ꯂꯥꯛꯄꯁꯤꯡꯗꯣ ꯃꯩꯇꯩꯂꯣꯟꯁꯨ ꯈꯥꯡꯗꯦ ꯃꯩꯇꯩꯂꯣꯟ ꯈꯪꯉꯁꯨ ꯃꯈꯣꯏ ꯈꯨꯟꯗ ꯅꯍꯥꯟꯗꯤ ꯕꯤꯖꯤꯅꯦꯁ ꯇꯧꯔꯒ ꯂꯥꯛꯄꯁꯤꯡꯒꯤ ꯑꯗꯨꯝ ꯈꯪꯅꯕ ꯅꯤꯡꯕ ꯃꯃꯥꯟ ꯀꯌꯥꯅ ꯀꯤꯌꯥꯅꯣ ꯁꯤꯒꯨꯝꯕꯅꯦꯕ ꯑꯗꯨ ꯃꯅꯨꯡꯗ ꯐꯣꯔꯃꯦꯂꯤꯇꯤ ꯑꯣꯏꯅꯗꯤ ꯃꯈꯣꯏꯁꯨ ꯐꯖꯅ ꯈꯪꯗꯕ ꯃꯥꯜꯂꯦ ꯂꯩ ꯀꯥꯟꯗ ꯍ ꯀꯥꯔ ꯁꯦꯝꯅꯤꯡꯉꯁꯨ ꯀꯩꯝ ꯈꯪꯗꯦ ꯑꯩꯁꯨ ꯔꯤꯝꯁꯀꯤ ꯃꯐꯝꯗꯨ ꯑꯍꯥꯟꯕꯅꯤ ꯃꯈꯣꯏꯗꯒꯤ ꯈꯪꯕ ꯑꯅꯥꯕ ꯄꯨꯔꯛꯄꯁꯤ ꯅꯤꯕ ꯅꯠꯇ꯭ꯔꯗꯤ ꯑꯩꯁꯨ ꯈꯪꯗꯕ ꯃꯐꯝꯗꯣ
ꯎꯝ
ꯆꯠꯊꯣꯛꯇꯦꯗꯅ ꯑꯗꯨꯒꯤ ꯂꯥꯛꯄꯀꯥꯟꯗ ꯑꯁ ꯍꯦꯜꯠ ꯀꯔꯠ ꯃꯈꯣꯏꯒꯤ ꯁꯦꯀ꯭ꯌꯨꯔꯤꯇꯤꯁꯨ ꯌꯥꯝ ꯇꯥꯏꯠ ꯑꯣꯏꯌꯦ ꯑꯗꯨꯒ ꯑꯩꯈꯣꯏꯁꯦ ꯑꯩ ꯑꯥꯏ ꯁꯤ ꯌꯨꯗ ꯂꯩꯕꯒꯤ
ꯎꯝ
ꯆꯠꯊꯣꯛꯄꯁꯨ ꯌꯥꯝ ꯋꯥꯏꯋꯦꯑꯕ
ꯎꯝ
ꯃꯥꯏ ꯇꯧꯕꯗ ꯎꯝ ꯑꯩꯈꯣꯏꯒꯤ ꯅꯦꯛꯁ ꯕꯦꯠ ꯑꯩꯈꯣꯏ ꯅꯦꯛꯁ ꯕꯦꯠꯇ ꯂꯩꯕ ꯁꯨꯝ ꯃꯈꯣꯏꯁꯨ ꯑꯗꯨꯝ ꯌꯦꯡꯈ꯭ꯔꯒ ꯈꯪꯈ꯭ꯔꯕ ꯃꯥꯜꯂꯦ ꯑꯩꯅ ꯑꯗꯨꯝ ꯂꯥꯔꯒ ꯑꯃꯨꯛꯀ ꯂꯣꯏꯅꯃꯛ ꯆꯦꯟꯕꯤꯕꯗꯣ ꯃꯥ ꯎꯔꯒꯅ ꯅꯪ ꯋꯥ ꯋꯥꯔꯝꯅꯤꯀꯣ ꯍꯥꯏꯔꯒ ꯍꯦꯜ ꯀꯥꯔ ꯄꯥꯏꯅꯤꯡꯉꯥꯏ ꯑꯗꯨꯃꯥꯏꯅ ꯇꯧꯅꯤ ꯁꯤꯗ ꯆꯠꯂꯣ ꯑꯗꯨꯒ ꯅꯪꯅ ꯈꯪꯗꯔ꯭ꯤ ꯗꯤ ꯑꯗꯨꯃꯥꯏꯅ ꯇꯧꯔ ꯀꯣꯜ ꯇꯧꯔꯛꯑꯣ ꯑꯩ ꯊꯣꯛꯀꯦ ꯃꯥꯁꯨ ꯃꯃꯥ ꯑꯥꯏ ꯁꯤ ꯌꯨꯗ ꯂꯩꯕꯅꯤꯀꯣ
ꯎꯝ
ꯑꯗꯨ ꯃꯇꯝꯗ ꯃꯥꯒꯤ ꯃꯃꯥꯁꯨ ꯀꯣ
ꯎꯝ ꯍꯣꯏ ꯇꯥꯏꯌꯦ
ꯑꯗꯨ ꯃꯥ ꯃꯥꯁꯨ ꯑꯥꯏ ꯁꯤ ꯌꯨꯗ ꯂꯩꯕꯅꯦ ꯑꯩꯁꯨ ꯑꯩꯈꯣꯏꯁꯨ ꯂꯩ ꯑꯩꯈꯣꯏ ꯕꯦꯠ ꯅꯦꯛꯁꯅꯦꯕ ꯑꯥꯏ ꯁꯤ ꯌꯨꯗꯗꯤ ꯃꯤ ꯑꯃ ꯑꯃꯈꯛꯇꯅꯦꯕ ꯆꯪꯕꯗꯣ
ꯎꯝ ꯎꯝ
ꯑꯩꯈꯣꯏ ꯍꯦꯜ ꯀꯥꯔ ꯄꯥꯏꯗ꯭ꯔꯗꯤ ꯂꯤꯁꯤꯡ ꯂꯤꯁꯤꯡꯕꯨꯗꯨ ꯀꯥꯎꯟ ꯇꯧꯒꯅꯨꯀꯣ ꯃꯥꯒꯤ ꯀꯣꯟꯗꯤꯁꯟꯁꯦ ꯀ꯭ꯔꯤꯇꯤꯀꯦꯜ ꯑꯣꯏꯈ꯭ꯔꯕꯅꯤꯅ ꯃꯥ ꯋꯥ ꯉꯥꯡꯕꯁꯨ ꯐꯖꯅ ꯍꯩꯇ꯭ꯔꯦ ꯅꯥꯕ ꯅꯨꯄꯤꯗꯣ ꯑꯗꯨꯣ ꯍꯦꯜ ꯀ꯭ꯔ ꯄꯥꯏꯅꯤꯡꯉꯥꯏ ꯁꯦꯝꯕꯗꯣ ꯋꯥꯕꯗꯣ ꯈꯪꯕ꯭ꯔꯥꯅ ꯍꯥꯏꯕꯗꯤ ꯄ꯭ꯔꯣꯁꯦꯁꯁꯨ ꯈꯪꯗꯦ ꯑꯗꯨꯒ ꯏꯁꯥꯏꯃꯤꯡꯁꯨ ꯏꯁꯇ꯭ꯔꯤꯛ ꯑꯣꯏꯕꯅꯤꯅ ꯑꯩꯈꯣꯏꯅ ꯀ꯭ꯌꯨ ꯁꯥꯡꯅ ꯂꯦꯞꯅꯤ ꯑꯗꯨꯒ ꯃꯈꯣꯏꯅ ꯄꯨꯡ ꯃꯇꯝ ꯇꯥꯔꯗꯤ ꯃꯈꯣꯏ ꯊꯦꯡꯅ ꯂꯥꯛꯀꯅꯤꯀꯣ ꯊꯦꯡꯅ ꯂꯥꯛꯑꯥꯁꯨ ꯑꯣꯐꯤꯁ ꯀ꯭ꯂꯣꯁ ꯇꯥꯏꯃꯤꯡꯗꯣ ꯇꯥꯔꯗꯤ ꯑꯗꯨꯝ ꯂꯥꯎꯔꯔꯣꯏ ꯃꯈꯣꯏꯁꯦ ꯑꯗꯨꯃꯥꯏꯅ ꯇꯧꯅꯤ ꯑꯗꯨꯒ ꯑꯩꯈꯣꯏ ꯀ꯭ꯌꯨꯗ ꯂꯦꯞꯄꯦ ꯑꯩꯁꯨ ꯐꯖꯅ ꯃꯈꯣꯏꯅ ꯍꯥꯡꯕ ꯉꯥꯡꯕꯗꯨꯒ ꯒꯌ꯭ꯥꯟ ꯇꯥꯗꯦ ꯑꯗꯨ ꯃꯇꯝꯗ ꯑꯗꯨ ꯑꯣꯏꯔꯁꯨ ꯑꯩ ꯑꯗꯨꯝ ꯂꯥꯛꯑꯦ ꯂꯥꯛꯄꯗ ꯃꯉꯣꯟꯗ ꯃꯥꯅ ꯍꯪꯉꯦ ꯈꯪꯗ꯭ꯔꯗꯤ ꯑꯗꯨꯝ ꯇꯧꯑꯣ ꯑꯗꯨ ꯇꯧ ꯇꯧꯅ ꯐꯖꯅ ꯍꯥꯏꯕꯤꯔꯝꯃꯦ ꯑꯗꯨꯗ ꯃꯥꯒꯤ ꯀꯣꯟꯇꯦꯛ ꯅꯝꯕꯔ ꯂꯧꯑꯣ ꯂꯧꯔꯒ ꯃꯥꯁꯨ ꯑꯥꯏ ꯁꯤ ꯌꯨꯗ ꯂꯩꯌꯦ ꯑꯗꯨ ꯑꯣꯏꯔꯁꯨ ꯑꯩꯅ ꯈꯪꯗꯦ ꯍꯥꯏꯔꯗꯤ ꯀꯣꯜ ꯇꯧꯔꯛꯑꯣ ꯍꯥꯏ ꯑꯩꯅ ꯑ ꯎꯄꯥꯏ ꯂꯩꯇꯦ ꯑꯩꯁꯨ ꯍꯥꯡꯅꯤꯡꯉꯥꯏ ꯃꯤ ꯑꯇꯣꯞꯄ ꯂꯩ ꯇ꯭ꯔꯦ ꯑꯗꯨꯒꯤ ꯃꯥꯗꯨ ꯑꯗꯨꯝ ꯗꯥꯏꯔꯦꯛ ꯀꯣꯜ ꯇꯧꯔꯒ ꯃꯥ ꯑꯥꯏ ꯁꯤ ꯌꯨꯗ ꯂꯩꯔꯁꯨ ꯍꯣꯏ ꯑꯩ ꯑꯩ ꯂꯥꯛꯀꯦ ꯉꯥꯏꯔꯝꯃꯣ ꯑꯩ ꯃꯃꯥ ꯑꯗꯨꯅ ꯃꯥꯒꯤ ꯐ꯭ꯔꯦꯟꯒꯨꯝꯕꯗ ꯃꯣꯏ ꯕꯕꯥꯗ ꯑꯃꯨꯛꯀ ꯑꯩ ꯃꯅꯨꯡꯗ ꯆꯪꯉꯣ ꯍꯥꯏ ꯈꯤꯒꯦ ꯃꯤꯅꯤꯠ ꯃꯥ ꯑꯅꯤꯗꯤ ꯉꯥꯏꯔꯝꯃꯣ ꯍꯥꯏ ꯑꯗꯨꯝ ꯍꯥꯏꯅꯤ ꯃꯥ